ꯄꯔꯣ
ꯇꯥꯕꯔꯣ
ꯇꯥꯏ ꯑꯩ ꯉꯁꯤ ꯌꯥꯝ ꯍꯔꯥꯎꯋꯦ ꯀꯔꯤꯒꯤꯔꯥ ꯍꯥꯏꯔꯒꯤꯅꯦ ꯑꯃꯥꯇꯣ ꯑꯩꯒꯤꯗꯣ ꯁꯦꯝꯕ ꯌꯥꯈ꯭ꯔꯦ
ꯑꯩꯗꯤ ꯌꯦꯡꯗꯔ꯭ꯤ ꯑꯁꯤ ꯂꯣꯏꯔꯒ ꯌꯦꯡꯒꯤ
ꯇꯞꯅ ꯌꯦꯡꯉꯣ ꯍꯣꯏ ꯑꯁ ꯑꯩ ꯍꯣꯔꯦꯟ ꯃꯥꯒ ꯄꯥꯎ ꯐꯣꯟꯅꯒꯗꯕꯗꯣꯖꯥꯏ
ꯇꯧꯔꯁꯤꯔꯥ ꯇꯧꯔꯁꯤꯔ ꯅꯪ ꯅꯪꯅ ꯀꯃꯥꯏꯅ ꯈꯟꯕꯤꯕ꯭ꯔꯥ ꯇꯧꯔꯁꯨ ꯌꯥꯏꯌꯦ ꯍꯥꯏꯔꯗꯤ ꯇꯧꯒꯦ ꯇꯧꯔꯗ꯭ꯔꯅꯨ ꯍꯥꯏꯔꯗꯤ ꯑꯁꯦꯡꯕ ꯍꯥꯏꯌꯨꯀꯣ
ꯑꯩ ꯑꯩꯗꯤ ꯇꯧꯕ ꯌꯥꯏ ꯍꯥꯏꯔꯗꯅ
ꯏꯃꯥꯗꯨꯗꯤ ꯑꯃꯥꯗꯗꯤ ꯆꯤꯟꯗꯤ ꯇꯧꯔꯨꯅꯨ ꯇꯧꯔꯨꯅꯨ ꯅꯪ ꯑꯃꯨꯛꯀ ꯆꯠꯄ ꯌꯥꯔꯔꯣꯏ ꯅꯨꯡꯃꯥꯏ ꯁꯣ ꯁꯃꯥꯏ
ꯑꯁꯤ ꯌꯥꯔ ꯑꯗꯨꯝ ꯇꯧꯔꯒ ꯃꯥꯅ ꯌꯥꯝ ꯍꯩꯄꯥ ꯁꯥꯔꯒ ꯇꯧꯔꯗꯤ ꯐꯥꯒꯤ ꯇꯧꯔꯒ ꯃꯥꯁꯦ ꯑꯁꯦꯡꯕ ꯈꯟꯕ ꯃꯥꯜꯂꯦꯅꯦ ꯀꯥꯟꯗꯒꯅꯤ
ꯌꯥꯝ ꯁꯨꯃꯥꯏꯅ ꯇꯧꯔꯛꯀꯅꯨ ꯑꯩ ꯃꯥꯒꯤ ꯊꯃꯣꯏꯗꯤ ꯀꯩ ꯍꯥꯏꯟꯅꯤꯡꯗꯦ ꯁꯨꯃꯥꯏꯅ
ꯇꯧꯗꯣꯏꯅꯦ ꯇꯧꯗꯣꯏꯅꯦ ꯑꯩ
ꯁꯨ ꯈꯜꯂꯣꯏꯅ
ꯍꯣꯏ ꯃꯥꯗꯤ ꯑꯍꯥꯟꯕ ꯑꯣꯏ ꯑꯣꯏꯅꯤꯅ ꯒ꯭ꯌꯥꯟ ꯇꯥꯔꯤꯅꯦꯕꯀꯣ
ꯇꯥꯒꯅꯤ
ꯑꯩꯁꯨ ꯂꯩꯁꯥꯕꯤꯕꯨꯗꯤ ꯐꯈ꯭ꯔꯦ ꯑꯗꯨ ꯑꯣꯏꯔꯁꯨ ꯃꯥꯅ ꯑꯩꯉꯣꯟꯗ ꯍꯦꯟꯅ ꯈꯔ ꯑꯍꯟ ꯑꯣꯏꯕꯅꯤꯅ ꯃꯥꯁꯨ ꯑꯩꯉꯣꯟꯗꯒꯤꯗꯤ ꯈꯔ ꯇꯥꯜꯂꯝꯒꯅꯤ
ꯇꯥꯒꯅꯤ ꯇꯥꯒꯅꯤ ꯃꯥꯒꯤ ꯃꯁꯛꯇꯣ ꯌꯥꯝ ꯅꯦꯆ ꯑꯣꯏꯗꯔꯣ ꯑꯗꯨꯗꯤ ꯇꯥꯕ
ꯏꯕꯅꯤ ꯍꯧꯖꯤꯛꯁꯦ ꯐꯖꯅ ꯉꯥꯡꯉꯁꯤ ꯀꯣ ꯀꯔꯤ ꯀꯔꯤꯅꯣꯁꯨ ꯀꯔꯤꯁꯨ ꯇꯥꯍꯟꯕꯅꯀꯣ ꯍꯧꯖꯤꯛꯁꯦ ꯌꯥꯝ ꯅꯨꯡꯉꯥꯏꯕꯅꯦꯕ ꯀꯩꯅꯣꯗꯣ
ꯍꯣꯏ ꯑꯁ ꯄꯥꯝꯃꯨꯔꯤꯗ ꯑꯩ ꯉꯁꯥꯏ ꯇꯧꯕꯁꯤꯡꯗꯣ
ꯑꯗꯨꯅꯦ ꯑꯩꯉꯣꯟꯗ ꯑꯗꯨꯝ ꯉꯥꯏꯔꯁꯨ ꯌꯥꯕꯅꯦ ꯑꯩꯈꯣꯏ ꯏꯆꯦ ꯏꯚꯟ ꯏꯆꯦꯒꯝꯕꯅꯤꯗꯣ ꯉꯁꯥꯏꯗꯣ ꯌꯦꯟꯖꯥꯡ ꯅꯥꯄꯤ ꯂꯧꯔꯒ ꯂꯥꯛꯄ ꯃꯥꯜꯂꯦꯕ
ꯕꯥꯥꯛꯅ ꯍꯥꯏꯕ
ꯏꯆꯦ ꯑꯅꯤꯗꯣ ꯏꯟꯖꯥꯡ ꯅꯥꯄꯤꯗꯧꯔꯣ ꯂꯥꯛꯄ ꯃꯥꯜꯂꯦ ꯈꯥꯃꯦꯟ ꯇꯤꯜꯂꯧ ꯀꯨꯞꯄꯤ ꯂꯩꯔꯝꯃꯤ
ꯐꯔꯅ
ꯃꯕꯥꯅꯤꯗꯣ ꯍꯣꯏ ꯃꯕꯥꯅꯤꯗꯣ ꯑꯁꯦꯡꯕꯗꯤ ꯑꯩꯕꯨꯁꯨ ꯆꯠꯁꯤ ꯍꯥꯏꯒꯗꯕ ꯑꯗꯨ ꯅꯨꯄꯥ ꯎꯅꯕꯒꯤ ꯀꯥꯎꯅꯤꯡꯗꯕ ꯑꯗꯣ ꯑꯩꯒꯤꯗꯤ ꯄꯩꯁꯥ ꯆꯠꯇ꯭ꯔꯒꯤꯅ
ꯐꯔꯦꯅꯦ ꯑꯗꯨꯅ
ꯃꯄꯅꯤꯅ ꯈꯣꯗꯣ ꯃꯔꯝꯗꯣ ꯍꯥꯏꯗ ꯅ ꯑꯩꯉꯣꯟꯗ ꯍꯥꯏꯗꯣꯛꯀꯅꯤꯅ ꯑꯩꯗꯣ ꯆꯤꯟꯗꯣ ꯇꯨꯃꯤꯟꯅ ꯂꯩꯕ ꯌꯥꯎꯗꯕ
ꯑꯗꯨꯅ ꯄꯇ꯭ꯔꯅ ꯄꯩꯁꯥ ꯄꯩꯁꯥꯁꯨ ꯃꯥꯡꯈ꯭ꯔꯦ
ꯎꯝ ꯑ ꯂꯩꯗꯅ ꯈꯔ ꯍꯔꯥꯎꯔꯛꯑꯒ ꯑꯩ ꯂꯣꯏ ꯂꯣꯏ ꯍꯥꯏꯗꯣꯛꯄꯗꯣ
ꯍꯌꯦꯟ ꯗꯁꯨ ꯁꯨꯃꯥꯏ ꯇꯧꯕꯅꯦ
ꯑꯗꯨ ꯐꯔꯦꯅ ꯅꯪ ꯄꯩꯁꯥꯁꯨ ꯃꯥꯡꯗ꯭ꯔꯦ
ꯑꯗꯤ ꯑꯩꯉꯣꯟꯗ ꯀꯔꯤ ꯈꯪꯗ꯭ꯔꯥ ꯈꯪꯗꯦꯀꯣ ꯁꯥꯎꯕꯂ ꯁꯧꯗꯕ꯭ꯔ ꯀꯨꯝ
ꯀꯅꯥꯗꯦ ꯑꯗꯨ
ꯑꯗꯨꯕꯨꯗꯤ ꯃꯣꯏꯅꯁꯨ ꯍꯥꯏꯗꯕꯒꯤꯅꯤ ꯍꯥꯏꯔꯒ ꯂꯣꯏꯔꯦ
ꯎꯝ ꯃꯣꯏꯒꯤ ꯈꯜꯂꯒ ꯅꯪꯗꯣ ꯃꯀꯣꯛ ꯆꯥꯛꯂꯒ ꯀꯥꯟꯅꯗꯦ
ꯍꯧꯖꯤꯛ ꯑꯩꯅ ꯍꯥꯏꯕꯗꯣ
ꯎꯝ
ꯅꯪ ꯇꯞꯅ ꯉꯥꯥꯡꯉꯣ ꯀꯣ ꯃꯣꯏꯒꯤ ꯃꯅꯥꯛꯇ ꯂꯩꯕꯗꯣ ꯇꯥꯈ꯭ꯔꯅꯤ
ꯍꯣꯏꯅꯦ ꯑꯩ ꯑꯩꯒꯤ ꯔꯨꯝꯗꯅꯦ ꯐꯅꯦꯛ ꯊꯣꯛꯕ ꯂꯥꯛꯑꯣ
ꯑꯥ ꯑꯥ
ꯑꯈꯣ
ꯎꯝ ꯀ ꯀꯈ꯭ꯔꯦ ꯃꯣꯏꯁꯦ ꯑꯗꯨꯝ ꯊꯦꯡꯅꯕ ꯃꯥꯜꯂꯦꯕ ꯆꯠꯄ ꯈꯨꯗꯤꯡꯗꯣ ꯃꯔꯛ ꯃꯔꯛꯇꯗꯤ
ꯍꯣꯏ
ꯑꯗꯨꯒ ꯉꯁꯥꯏꯁꯨ ꯑꯝ ꯃꯦꯂꯥꯗ ꯃꯤ ꯑꯃꯒꯤ ꯃꯊꯣꯕꯥ ꯈꯪꯗ꯭ꯔꯕꯅꯤ ꯑꯩꯈꯣꯏ ꯍꯥꯟꯅ ꯆꯠꯄ ꯃꯇꯝꯗ ꯅꯣꯏ ꯅꯍꯟꯗꯣ ꯑꯃꯨꯛꯀ ꯂꯥꯛꯄ ꯃꯥꯜꯂꯦ ꯀꯔꯤ ꯀꯔꯤ ꯍꯥꯏꯔꯝꯕꯅꯦ ꯑꯗꯨꯒ ꯑꯗꯨꯝ ꯈꯠꯅꯕ ꯂꯧꯕ ꯈꯣꯠꯅ ꯇꯧꯕꯅꯦꯕ ꯑꯩ ꯇꯨꯝꯕ ꯌꯥꯗꯕ ꯑꯗꯨꯗꯤ ꯌꯥꯝ ꯁ ꯑꯗꯨ ꯀꯣꯜ ꯇꯧꯔꯛꯑꯦ ꯅꯨꯡꯉꯥꯏꯔꯦ
ꯅꯪꯒꯤ ꯅꯆꯦꯗꯤ ꯀꯩꯁꯨ ꯇꯧꯗꯕ꯭ꯔꯥꯥ ꯍꯥꯟꯗꯛꯇꯤ
ꯇꯧꯗꯦꯗ ꯉꯁꯥꯏꯗꯣ ꯑꯩꯅ ꯑꯗꯨꯃꯥꯏꯅ ꯍꯥꯏꯕ ꯎꯝ ꯑꯩꯗꯣ ꯉꯁꯥꯏꯗꯣ ꯌꯥꯝ ꯁꯥꯎꯅꯤꯡꯕꯅꯦ ꯑꯗꯨꯒ ꯅꯪꯁꯨ ꯂꯥꯛꯑꯒ ꯑꯩꯅ ꯍꯥꯏꯕꯗꯣ ꯇꯥꯏꯔ ꯑꯗꯨ ꯑꯩꯅ ꯍꯦꯟꯅ ꯁꯥꯎꯅꯤꯡꯕ ꯑꯩꯅ ꯍꯥꯏꯕ
ꯎ
ꯑꯩꯅꯀꯣ ꯑꯩꯅꯀꯣ ꯑꯗꯨꯃꯥꯢꯅ ꯍꯥꯏꯕꯅꯦ ꯏꯁꯤꯡꯗꯣ ꯎꯝ ꯀꯩꯅꯣ ꯇꯧꯋꯦꯗꯅ ꯃꯤꯅ ꯑꯗꯨꯝ ꯉꯥꯡꯅꯕꯗꯣ ꯑꯗꯨꯒꯤ ꯑꯩꯗꯣ ꯃꯥ ꯂꯥꯛꯞꯄ ꯀꯥꯟꯗ ꯏꯁꯤꯡꯗꯣ ꯐꯨꯜ ꯇꯧꯕ꯭ꯔꯥ ꯇꯧꯗꯕ꯭ꯔꯥ ꯌꯦꯡꯉꯣ ꯍꯥꯏꯕ ꯑꯗꯨꯒ ꯀꯣ ꯃꯥꯅ ꯑꯗꯨꯃꯥꯏꯅ ꯍꯥꯏꯅ ꯏꯁꯤꯡ ꯐꯨꯜ ꯇꯧꯕ ꯇꯧꯗꯕ ꯑꯗꯨꯗꯤ ꯑꯩꯈꯣꯏꯒꯤ ꯎꯝ ꯊꯣꯡꯅꯥꯎꯗꯒꯤ ꯌꯦꯡꯕꯗꯨꯗꯤ ꯍꯥꯏꯕ ꯑꯩꯅ ꯑꯗꯨꯗꯁꯨ ꯀꯥꯈꯠꯂꯒ ꯌꯦꯡꯕ ꯌꯥꯏꯅ ꯑꯩꯅ ꯍꯥꯏꯕ ꯑꯩꯅ ꯍꯥꯏꯕꯗꯤ ꯃꯥ ꯆꯪꯗ꯭ꯔꯤꯉꯩꯗ ꯐꯨꯜ ꯑꯣꯏꯔꯗꯤ ꯏꯁꯤꯡ ꯃꯅꯨꯡꯒꯤ ꯏꯁꯤꯡ ꯊꯥꯕꯤꯌꯣ ꯍꯥꯏꯒꯦ ꯇꯧꯕꯅꯦꯕ ꯑꯗꯨꯒ ꯑꯗꯨꯗꯤ ꯃꯅꯨꯡꯗ ꯇꯧꯔꯒ ꯌꯦꯡꯒꯗꯕꯅꯤ ꯁꯤ ꯃꯄꯥꯟꯗ ꯌꯦꯡꯗꯦꯗꯅ ꯑꯩꯩꯅ ꯀꯥꯈꯠꯂꯒ ꯌꯦꯡꯉꯣ ꯍꯥꯢꯕ ꯀꯥꯈꯠꯅꯤꯡꯉꯥꯏꯗꯣ ꯇꯟꯕꯒꯤꯅꯦ ꯍꯥꯏ ꯍꯣꯏ ꯍꯣꯏ ꯑꯗꯨꯗꯤ ꯌꯥꯔꯦ ꯍꯥꯏ
ꯑꯗꯨ ꯅꯪ ꯀꯥꯈꯠꯕꯔꯥ ꯑꯗꯨꯗ
ꯎꯝ ꯑꯩ ꯂꯥꯛꯑꯒ ꯀꯥꯈꯠꯂꯒ ꯑꯣꯟ ꯇꯧꯕꯅꯦ ꯊꯥꯖꯤꯟꯕꯅꯦ ꯁꯤꯗ
ꯅꯪꯒꯤ ꯀꯣꯟꯗꯣ ꯑꯅꯤꯔꯛ ꯑꯅꯤꯔꯛ ꯇꯥꯏꯌꯦ ꯏꯕꯦꯝꯃ
ꯐꯥꯎꯗ꯭ꯔꯗꯦ
ꯌꯥꯗꯕ ꯉꯥꯛꯇꯥꯅꯦ ꯍꯧꯖꯤꯛꯒꯥꯟꯁꯦ
ꯑꯥ
ꯑꯗꯨꯒꯀꯣ ꯑꯗꯨꯃꯥꯏꯅꯁꯨ ꯍꯥꯏ ꯍꯥꯏꯕꯅꯦ ꯎꯝ ꯉꯁꯥꯏꯗꯣ ꯀꯔꯤꯒꯤ ꯑꯣ ꯃꯥꯅ ꯀꯣ ꯅꯪꯒꯤ ꯅꯆꯦ ꯑꯃꯗꯣ ꯈꯔ ꯄꯤꯛꯄꯗꯣ ꯑꯩꯂꯣ ꯎꯝ ꯃꯥꯅ ꯑꯗꯨꯃꯥꯏꯅ ꯍꯥꯏꯕ ꯋꯥꯅꯦ ꯑꯩꯒꯤ ꯏꯆꯦꯅꯀꯣ ꯎꯝ ꯑꯁ ꯃꯣꯏ ꯑꯩꯈꯣꯏ ꯏꯃꯥꯟꯅꯕꯤ ꯑꯃ ꯑꯩꯈꯣꯏꯒꯤ ꯑꯩꯈꯣꯏꯒꯤ ꯂꯩꯕꯗꯣ ꯈꯔ ꯃꯆꯥ ꯑꯣꯏꯕꯗꯣ
ꯈꯔ ꯈꯔ ꯇꯞꯅ
ꯇꯥꯕꯨꯣ
ꯇꯥꯏꯌꯦ
ꯑꯗꯨꯗꯨ ꯀ ꯑꯃꯣꯏꯗꯨ ꯎꯝ ꯒ꯭ꯦꯁ ꯄꯥꯏꯔꯒ ꯄꯨꯊꯣꯛꯄ ꯉꯝꯗꯦ ꯑꯗꯨꯃꯥꯏꯅ ꯍꯥꯏꯑ ꯍꯥꯏꯑ ꯍꯥꯏꯕ ꯃꯥꯜꯜꯂꯤꯦ ꯚꯥꯏ ꯅ ꯑꯗꯨ ꯍꯥꯏꯔꯒꯀꯣ ꯎꯝ ꯀꯩꯅꯣ ꯅꯪ ꯅꯪ ꯑꯁ ꯈꯛ ꯅꯪꯒꯤꯅꯆꯦ ꯑꯃꯗꯨꯅ ꯈꯪꯗ꯭ꯔꯦꯗ ꯂꯣꯏꯒꯗꯔꯦ ꯃꯄꯥꯝꯗꯣ ꯑꯗꯨꯒ ꯈꯠꯅꯅꯤꯡꯉꯥꯏ ꯑꯗꯨꯝ ꯇꯧꯔꯒ ꯂꯩꯌꯦ ꯍꯥꯏꯌꯦ ꯑꯗꯨꯅꯀꯣ ꯑꯩꯒꯤ ꯏꯆꯦꯅ ꯑꯗꯨꯃꯥꯏꯅ ꯍꯥꯏꯔꯨꯅꯦꯕ ꯑꯁ ꯃꯥ ꯃꯣꯏꯅꯤꯁꯨꯅꯦꯕ ꯑꯣ ꯃꯣꯏꯕꯨ ꯍꯥꯏꯌꯦ ꯍꯥꯏꯕ ꯒꯤꯌꯟ ꯇꯕ꯭ꯔꯣ
ꯇꯥꯗꯦ ꯇꯥꯗꯦ ꯀꯔꯤꯁꯨ ꯇꯥꯗꯦ ꯃꯣꯏ ꯍꯥꯏꯕꯗꯤ ꯅꯣꯏꯒꯤ ꯊꯧꯅꯥꯎꯅꯥꯛꯇ ꯂꯩꯕ ꯑꯅꯤꯗꯨꯔꯣ
ꯅꯠꯇꯦꯕꯅꯤ ꯅꯪꯗ ꯅꯠꯇꯣ
ꯑꯩꯒꯤ ꯏꯆꯦ ꯑꯅꯤꯅ ꯀꯅꯥꯕꯨ ꯍꯥꯏꯕ꯭ꯔꯥ
ꯃꯆꯥ ꯑꯣꯏꯕꯗꯨ ꯃꯆꯥꯗꯣ
ꯆꯥꯥꯅꯥꯕꯨ ꯍꯩꯕ꯭ꯔꯥ ꯑꯩꯕꯨ ꯍꯩꯕ꯭ꯔꯥ
ꯅꯠꯇꯦꯕ ꯑꯩꯒꯤ ꯏꯆꯦꯅꯀꯣ ꯑꯗꯨꯃꯥꯏꯅ ꯍꯥꯏꯕꯅꯦꯕ ꯑꯁꯤ ꯑꯩꯈꯣꯏ ꯏꯃꯥꯟꯅꯕꯤ ꯑꯃ ꯃꯆꯥ ꯈꯔ ꯑꯩꯈꯣꯏꯒ ꯆꯠꯃꯤꯟꯅꯕꯗꯨꯣ ꯑꯗꯨꯅ ꯎꯝ ꯃꯣꯏꯗ ꯀꯦꯁ ꯂꯧꯊꯣꯛꯄ ꯉꯝꯗꯦ ꯑꯗꯨꯃꯥꯏꯅ ꯍꯥꯏꯌꯦ ꯍꯥꯏꯑꯦ ꯍꯥꯏꯅ ꯅꯪꯒꯤ ꯅ ꯆꯆꯦꯗ ꯑꯩꯒꯤ ꯏꯆꯦꯅ ꯇꯝꯕ ꯑꯗꯨꯒ ꯑꯁ ꯈꯪꯗ꯭ꯔꯦꯗ ꯎꯝ ꯂꯣꯏꯔꯝꯗꯥꯏꯗ ꯈꯠꯅꯅꯤꯡꯉꯥꯏ ꯑꯗꯨꯝ ꯇꯧꯋꯦ ꯎꯝ ꯍꯥꯏꯕꯅꯦ ꯚ ꯑꯗꯨꯒ ꯑꯩꯒꯤ ꯏꯆꯦꯅ ꯑꯃꯨꯛ ꯍꯥꯏꯕꯅꯤꯗ ꯏꯁꯃꯣꯏꯅꯤꯁꯨ ꯇꯧꯔꯒ ꯍꯥꯏꯕ
ꯍꯣꯏ ꯍꯣꯏꯕꯥꯅꯤꯁꯨ ꯇꯧꯕꯅꯤ
ꯑꯗꯨꯅꯤ
ꯃꯅꯤꯅ ꯃꯕꯥꯅꯤꯅ ꯇꯧꯈꯔꯒꯝ ꯊꯣꯒ ꯁꯥꯕ ꯍꯧꯖꯤꯛꯀꯥꯟꯁꯦ ꯑꯩꯅ ꯅꯣꯏꯗ ꯇꯠꯔꯁꯨ ꯃꯅꯤꯁꯦ ꯀꯔꯤꯁꯨ ꯇꯝ ꯀꯤꯌꯔ ꯇꯧꯈ꯭ꯔꯦ ꯀ꯭ꯔꯔꯤꯁꯨ ꯎꯝ ꯈꯟꯗ꯭ꯦꯔꯤꯕ ꯍꯩꯁꯨ ꯍꯩꯗ꯭ꯦꯔꯤꯕ
ꯎꯝ
ꯅꯍꯥꯟꯗꯤ ꯑꯩꯅ ꯆꯠꯄ ꯃꯇꯝꯗ ꯌꯥꯝ ꯁꯥꯎꯔꯒ ꯉꯍꯟꯅꯤꯡꯕꯒꯨꯝ ꯑꯩꯅ ꯆꯠꯄꯒꯤ ꯁꯥꯎꯕꯒꯨꯝ ꯇꯧꯕꯗꯣ ꯍꯧꯖꯤꯦꯛ ꯈꯖꯦꯠ ꯇꯧꯗ꯭ꯔꯤꯕ ꯑꯗꯨꯒꯤ ꯃꯣꯏꯅꯁꯨ ꯇꯧꯗ꯭ꯔꯗꯤ ꯀꯔꯤꯁꯨ ꯎ ꯐꯠꯇꯕꯗꯤ ꯊꯣꯛꯇ꯭ꯔꯦꯗꯅ ꯍꯧꯖꯤꯛꯁꯤ
ꯎꯝꯝ
ꯐꯖꯅ ꯉꯝꯗ꯭ꯔꯦꯁꯨ ꯃꯣꯏꯅ ꯑꯗꯨꯝꯃꯛ ꯇꯧꯔꯗꯤ ꯀꯩ ꯇꯧꯔꯤꯕ ꯅꯍꯥꯟꯁꯨ ꯃꯣꯏꯅ ꯉꯥꯛꯇꯅꯦꯕ ꯃꯣꯏꯅ ꯑꯩꯅ ꯁꯤꯗ ꯆꯠꯂꯒ ꯂꯧꯏ ꯁꯥꯎꯕꯒꯨꯝ ꯆꯥꯛ ꯆꯥꯕ ꯃꯇꯝꯗ ꯁꯣꯡꯅꯥꯥꯡꯗꯕ ꯆꯥꯛ ꯊꯣꯡꯒꯔꯁꯨ ꯍꯥꯏꯗꯕ ꯁꯨꯃꯥꯏꯅ ꯇꯧꯕꯅꯤꯀꯣ
ꯎꯝ
ꯇꯅꯦꯀ ꯗ ꯏꯃꯥ ꯈ ꯊꯅ ꯏꯃꯥ ꯈꯅ ꯊꯖꯥꯗ ꯄ ꯑꯩꯗꯣ ꯑꯩꯗꯣ ꯂꯣꯏ ꯇꯝꯕꯅꯦꯕ ꯏꯃꯥꯟꯅꯕꯤ ꯑꯃꯗꯣ ꯁꯨꯃꯥꯏꯅ ꯇꯧꯋꯦ ꯇꯥꯛ ꯆꯥꯕ ꯃꯇꯝꯗꯁꯨ ꯃꯥꯅ ꯁꯨꯃꯥꯏꯅ ꯇꯧꯒꯅꯤ ꯑꯗꯨꯃꯥꯏꯅ ꯑꯩꯗꯣ ꯂꯣꯏ ꯇꯝꯃꯟꯕꯒꯤ ꯃꯣꯏꯁꯦ ꯇꯥꯕꯗꯨꯗꯣ ꯑꯗꯨꯝ ꯅꯣꯔꯃꯦꯜꯗ ꯇꯥꯈ꯭ꯔꯕ ꯑꯗꯨꯒꯤ ꯀꯥꯞꯊꯣꯛꯑꯣꯔꯥ ꯍꯥꯏꯔꯁꯨ ꯑꯗꯨꯝ ꯅꯣꯛꯀꯥꯅꯤ ꯑꯩꯅ ꯍꯥꯏꯃꯟꯕꯒꯤ ꯈꯪꯗꯦꯗ ꯃꯣꯏꯖꯦ ꯍꯧꯖꯤꯛꯀꯥꯟꯗꯤ ꯑꯩꯒꯤ ꯏꯃꯥꯟꯅꯕꯤ ꯏꯃꯥ ꯇꯨꯃꯤꯟꯅꯕ ꯅꯨꯄꯤ ꯀꯔꯤꯁꯨ ꯋꯥ ꯉꯥꯡꯅꯗꯦ ꯗꯤ ꯃꯥꯗꯤ ꯀ꯭ꯔꯤꯁꯨ ꯇꯧꯗꯕꯅꯦꯕ ꯃꯥꯟꯗ꯭ꯔꯥꯁꯨ ꯀ꯭ꯔꯤꯁꯨ ꯍꯥꯏꯗꯦ ꯍꯥꯏꯌꯦ ꯃꯥꯗꯤ ꯑꯗꯨꯝ ꯃꯆꯥꯗꯨꯅꯤꯕ ꯉꯥꯡꯗ꯭ꯔꯁꯨ ꯉꯥꯡꯉꯁꯨ ꯃꯥꯒꯤ ꯗꯃꯥ ꯂꯩꯕꯗꯣ
ꯎꯝ
ꯑꯃꯗꯨꯗꯤ ꯁꯥ ꯁꯥ ꯗꯣꯡꯗꯣꯡ ꯗꯧꯔꯒ ꯑꯗꯨꯝ ꯇꯣꯛꯈ꯭ꯔꯦ ꯃꯥꯒꯤ ꯊꯃꯣꯏꯗꯗꯤ ꯂꯥꯏꯕꯒꯨꯝ ꯅꯥꯏꯇꯕꯒꯨꯝ ꯇꯣꯛꯈ꯭ꯔꯦ ꯑꯃꯥꯇꯨꯅꯤꯕꯅ ꯌꯥꯝꯈꯤꯕꯗꯣ ꯌꯥꯡ ꯀ꯭ꯔꯤꯒꯤꯔ ꯈꯪꯗꯦ ꯅꯥꯍꯟ ꯑꯩꯉꯣꯟꯗ ꯀꯟꯅ ꯋꯥ ꯍꯩꯈ꯭ꯔꯕꯤ ꯑꯩ ꯑꯗꯨꯝ ꯃꯇꯨꯡꯗ ꯌꯦꯝ ꯀꯤꯈ꯭ꯔꯦ
ꯎꯝ ꯑꯃ ꯈꯔ ꯃꯆꯥ ꯑꯣꯏꯕꯗꯨꯔꯥ
ꯑꯥꯎ ꯃꯥꯥꯟ ꯍꯥꯏꯕꯅꯦ ꯎꯝ ꯃꯥ ꯅꯪ ꯀꯔꯤꯅꯥꯁꯨ ꯇꯨꯃꯤꯟꯅ ꯇꯨꯃꯤꯟꯅ ꯂꯩ ꯋꯥ ꯈꯔ ꯈꯔꯗꯤ ꯉꯥꯡꯉꯨꯗꯅ ꯆꯥꯛ ꯂꯝꯕꯤ ꯁ꯭ꯋꯥꯏꯒꯤ ꯂꯝꯗꯤ ꯃꯥꯃꯤꯠ ꯈꯥ ꯌꯦꯡꯔꯒ ꯃꯥꯒꯤ ꯀꯥꯗ ꯆꯪꯈ꯭ꯔꯕ ꯋꯥꯅꯤ ꯑꯗꯨ ꯅꯨꯃꯤꯠꯇꯣ ꯅꯨꯃꯤꯠꯔꯣ ꯑꯩ ꯌꯝ ꯀꯞꯅꯤꯡ
ꯅꯣꯛꯅꯤꯡꯉꯦꯍꯦ ꯇꯜꯂꯦꯗꯀꯣ
ꯃꯅꯥ ꯑꯗꯨꯝ ꯄ꯭ꯔꯀꯥꯔ ꯊꯥꯔꯗꯤ ꯑꯩ ꯌꯨꯝꯗꯒꯤ ꯊꯥꯒꯅꯤ ꯁꯤꯅ ꯂꯩꯔꯔꯣꯏ ꯆꯠꯆꯠ ꯍꯥꯏꯕꯅꯤ ꯃꯥꯁꯨ ꯃꯥꯒꯤ ꯆꯤꯡꯉꯣꯗ ꯐꯔꯛꯄꯗꯣ
ꯑꯁꯤ ꯃꯆꯥꯗꯨꯔꯣ
ꯍꯣꯏ ꯑꯩ ꯇꯥꯡ ꯑꯃ ꯍꯦꯛ ꯌꯧꯔꯒ ꯑꯩ ꯆꯠꯈꯅꯤ ꯁꯤꯗ ꯂꯩꯔꯔꯣꯏ ꯑꯩꯒꯤ ꯑꯩꯈꯣꯏꯒꯤ ꯃꯦꯝꯗꯁꯨ ꯍꯥꯡꯒꯅꯤ ꯃꯩ ꯄꯁꯥꯕꯅꯦ ꯑꯩ ꯌꯨꯝꯗꯒꯤ ꯊꯥꯈ꯭ꯔꯅꯤ ꯑꯁꯁꯨ ꯆꯠꯇꯔꯥꯁꯨ ꯌꯥꯏ ꯆꯠꯂꯁꯨ ꯌꯥꯏ ꯁꯨꯃꯥꯏꯟ ꯑꯣꯏꯕꯒꯤ ꯑꯩ ꯌꯨꯝꯗ ꯏꯪꯊꯥꯈ꯭ꯔꯥꯅꯤ ꯁꯤꯗ ꯂꯩꯅꯤꯡꯗ꯭ꯔꯦ ꯀꯥꯏ ꯆꯠ ꯆꯠ
ꯆꯠꯁꯨ ꯆꯠ꯭ꯇꯔꯦ ꯅꯪ
ꯆꯠꯁꯨ ꯆꯠꯨꯇꯤ ꯃꯥꯅ ꯀꯨꯏꯅ ꯂꯩꯒꯦ ꯇꯧꯈ꯭ꯔꯦꯕꯨ ꯁꯨꯃꯥꯏ ꯍꯥꯏꯕꯅꯤ ꯑꯗꯣ ꯑꯗꯨꯒ ꯆꯠꯁꯨ ꯆꯠꯇꯦ ꯃꯗꯣ ꯑꯗꯨꯒ ꯑꯩꯈꯣꯏꯅ ꯑꯥꯗ ꯃꯥꯖꯒꯦ ꯍꯥꯏꯕꯗꯣ ꯆꯍꯤ ꯂꯩꯗꯅ
ꯎꯝ
ꯆꯍꯤ ꯀꯨꯟ ꯑꯅꯤꯐꯥꯎ ꯆꯠꯄ ꯌꯥꯏ ꯍꯥꯏꯕꯁꯨ ꯆꯍꯤ ꯐꯥꯔꯁꯨ ꯍꯥꯏꯗꯕꯅꯦ ꯆꯅꯤꯡꯗꯦ ꯑꯗꯨꯛ ꯇꯪꯗꯤ ꯁꯨꯃꯥꯏꯟ ꯇꯧꯋꯦ ꯁꯨꯃꯥꯏꯟ ꯇꯧꯋꯦ ꯒ꯭ꯔꯥ ꯀꯩꯅꯣꯗ ꯍꯥꯏꯈꯤꯕ ꯋꯥꯅꯤꯗ ꯑꯗꯨꯒ ꯅꯤꯄꯤꯗꯨꯅ ꯀꯔꯤꯔꯣ ꯃꯤ ꯆꯠꯀꯦ ꯗꯧꯕ ꯃꯇꯝꯗ ꯅꯣꯏꯅ ꯂꯣꯏ ꯊꯨꯒꯥꯏꯍꯟꯈ꯭ꯔꯃꯤꯅ ꯆꯠꯅꯤꯡꯉꯦ ꯍꯥꯏꯕ ꯃꯇꯝꯗ ꯆꯠꯂꯨ ꯆꯠꯂꯨ ꯀꯔꯤꯁꯨ ꯍꯥꯏꯗꯤ ꯑꯩꯈꯣꯏꯗꯤ ꯁꯨꯃꯥꯏꯌꯦꯅ ꯍꯥꯏꯕꯅꯦ ꯆꯠꯂꯨ ꯆꯠꯂꯣ ꯍꯥꯌꯦ ꯃꯀꯣꯛ ꯑꯅꯤꯗꯣ
ꯀꯩꯁꯨ ꯀꯥꯏꯗꯦ ꯍꯥꯏꯒꯦ
ꯃꯄꯥꯟ ꯊꯣꯛꯄꯅ ꯈꯔ ꯁꯤꯡꯕꯅꯤ ꯁꯤꯡꯕꯅꯤ ꯍꯥꯏꯕ
ꯍꯣꯏ ꯃꯇꯝꯁꯨ ꯂꯩꯔꯤꯗꯅꯀꯣ ꯑꯩꯈꯣꯏꯒꯤ ꯑꯃꯔꯣꯝꯗ ꯍꯥꯏꯔꯒ ꯑꯗꯨꯒ
ꯑꯗꯨ ꯅꯣꯏꯅꯦꯗꯤ ꯑꯗꯨꯒꯤ ꯊꯕꯛ ꯇꯧꯔꯒ ꯑꯃꯨꯛ ꯅꯣꯏꯅ ꯑꯦꯄ꯭ꯔꯦꯟꯇꯤꯁꯁꯤꯞꯀꯤ ꯆꯠꯅꯤꯡꯉꯦ ꯍꯥꯏꯕꯗꯨ
ꯍꯣꯏ
ꯑꯗꯨ ꯑꯗꯨꯁꯨ ꯑꯃꯨꯛ ꯆꯠꯄ ꯌꯥꯏꯑꯕ
ꯍꯣꯏ ꯑꯗꯣ ꯑꯃ ꯂꯩꯒ ꯏꯕꯥꯅꯤ ꯇꯨꯃꯤꯟꯅꯕꯗꯣ
ꯑꯥ
ꯑꯗꯨ ꯑꯗꯨꯝ ꯍꯥꯎꯅꯛꯀꯅꯤ ꯑꯣ ꯉꯁꯥꯏ ꯑꯩꯅ ꯃꯥ ꯈꯪꯅꯤꯡꯅꯕ꯭ꯔꯥ ꯑꯩꯅ ꯑꯩꯣꯟꯅꯗꯤ ꯀꯔꯧꯒꯤ ꯒꯅ ꯇ ꯏꯅ ꯍꯥꯏ ꯍꯥꯏꯗꯤ ꯅꯪꯁꯤꯡꯦꯡꯔꯕ꯭ꯔꯥ ꯍꯥꯏꯔꯦ ꯅꯪꯒꯤ ꯆꯠꯄꯒꯤ ꯃꯔꯝꯗ ꯎꯝ ꯇꯩꯅꯕ꯭ꯔꯥ ꯍꯥꯏꯅ ꯈꯟꯕꯅꯤꯗ ꯍꯥꯏ ꯀꯔꯤꯁꯨ ꯃꯔꯝ ꯂꯩꯇ꯭ꯔꯁꯨ ꯑꯗꯨꯒ ꯏꯥꯁꯨꯅ ꯃꯥꯡꯉꯣꯟꯗ ꯍꯩꯔꯒ